ꯍꯜꯂꯣ
ꯍꯜꯂꯣ
ꯀꯩꯗꯧꯔꯤꯅꯣ
ꯍꯧꯖꯤꯛꯇ ꯆꯥꯛ ꯆꯥꯇꯣꯛꯄ ꯂꯣꯏꯔꯒ ꯐꯝꯃꯤꯌꯦ
ꯑꯣ
ꯅꯪ ꯅꯪꯗꯤ ꯍꯣꯏ ꯂꯣꯏꯔꯦ ꯅꯍꯥ ꯅꯍꯥꯟ ꯀꯩꯅꯣꯗꯒꯤ ꯂꯣꯏꯔꯦ ꯊꯪꯖꯥ ꯅꯨꯃꯤꯠꯇꯒꯤ ꯂꯣꯢꯔꯦ ꯑꯦꯛꯖꯥꯝꯗꯣ
ꯎꯝ ꯂꯣꯏ ꯅꯨꯡꯉꯥꯏꯔꯝꯕ꯭ꯔꯣ
ꯍꯥꯥ
ꯑꯦꯛꯖꯥꯝ ꯂꯣꯏ ꯅꯨꯡꯉꯥꯏꯔꯝꯕ꯭ꯔꯣ
ꯈꯪꯗꯦꯗ ꯍꯟꯗꯛꯀꯤ ꯁꯤꯝꯃꯤꯁꯇꯔ ꯗꯤ ꯍꯣꯏ ꯅꯨꯡꯉꯥꯏ ꯑꯗꯣ ꯔꯤꯖꯜ ꯊꯣꯛꯄ ꯀꯥꯟꯗꯅ ꯈꯪꯉꯅꯤꯗ ꯅꯨꯡꯉꯥꯏ ꯍꯥꯏꯔꯒ ꯕꯦꯛ ꯑꯃꯨꯛ ꯆꯥꯔꯗꯤ ꯐꯖꯔꯅꯤ
ꯑ ꯆꯥꯔꯣꯏꯗ
ꯑꯁ ꯀꯤꯑꯦꯗ ꯑꯗꯨꯒꯤ ꯃꯣꯏꯒꯤ
ꯈꯜꯂꯨꯅꯨꯗ ꯀꯩꯝꯇ ꯑꯁ ꯀꯩꯅꯣ ꯂꯣꯏ ꯏꯔꯝꯕ꯭ꯔꯣ
ꯑꯥ ꯏꯌꯦ
ꯂꯣꯏ ꯑꯝ
ꯀꯔꯤ ꯍꯜꯂꯣ ꯇꯥꯕ꯭ꯔꯣ ꯂꯣ
ꯍꯣ
ꯂꯣ ꯑ
ꯇꯥꯕ꯭ꯔꯣ
ꯍꯣꯏ ꯀꯩ ꯍꯥꯏꯔꯤꯅꯣ ꯅꯪ ꯍꯧꯖꯤꯛ ꯍꯥꯏꯕꯗꯣ
ꯂꯣꯏꯅ ꯏꯔꯝꯕꯗꯤ ꯀꯩꯁꯨ ꯇꯧꯔꯛꯑꯣꯏꯕ ꯀꯩꯁꯨ ꯆꯥꯔꯣꯏꯕ
ꯑꯗꯨꯅꯦ ꯀꯩꯗꯧꯔꯤꯅꯣ ꯅꯪꯗꯤ
ꯑꯩ ꯆꯥꯛ ꯇꯣꯑꯒ ꯁꯨꯝ ꯐꯝꯃꯤ ꯍꯣꯔꯦꯟ ꯕꯣꯜ ꯌꯦꯡꯉꯣꯏꯗ꯭ꯔꯣ
ꯌꯦꯡꯗꯧ ꯃꯥꯟꯗꯦꯗ ꯑꯩ ꯕꯣꯜꯒꯁꯦ ꯌꯦꯡꯗꯦꯅꯦ ꯍꯟꯗꯛꯁꯦ
ꯑꯣ ꯑꯩꯁꯨ ꯌꯦꯡꯕꯨꯗꯤ ꯌꯥꯝ ꯌꯦꯡꯇꯦꯗ
ꯑꯣ ꯅꯪ ꯀꯩꯅꯣ ꯗꯨꯗꯤ ꯀꯩ ꯑꯥ ꯅꯣꯏꯒꯤ ꯃꯥꯁꯇꯔ ꯇꯝꯅꯤꯡꯉꯥꯏ ꯀꯔꯤ ꯀꯔꯤꯔꯥ ꯇꯧꯕꯗꯨꯗꯤ ꯃꯥꯏ ꯀꯃꯥꯏ
ꯑꯣ ꯑꯗꯨ ꯎꯝ ꯉꯁꯥꯏ ꯆꯦ ꯊꯥꯖꯤꯟꯕ ꯆꯠꯄꯅꯦ ꯑꯈꯣꯏ ꯁꯣꯝꯗꯩ ꯏꯅꯥꯎꯄꯥ ꯑꯃ ꯃꯣꯏ ꯀꯣꯂꯦꯖ ꯆꯠꯄꯗ
ꯎꯝ
ꯑꯗꯣ ꯊꯥꯗꯤ ꯊꯥꯖꯤꯜꯂꯝꯃꯦ ꯗꯣ ꯆꯦ ꯑꯃ ꯋꯥꯠꯄꯒꯤ ꯍꯌꯦꯡ ꯑꯃꯨꯛꯄꯨꯗꯤ ꯄꯨꯈꯤꯅꯤ ꯑꯗꯨ ꯆꯦ ꯀꯩꯅꯣꯒꯤ ꯀꯤ ꯎꯝ ꯄꯔꯤꯈꯥ ꯑꯦꯟꯇ꯭ꯔꯥꯟꯁ ꯀꯤꯗꯣ ꯑꯦꯝ ꯁꯤ ꯀ꯭ꯌꯨ ꯑꯣꯏꯕ꯭ꯔꯣ
ꯍꯣꯏ ꯑꯦꯝ ꯁꯤ ꯀ꯭ꯌꯨ ꯑꯣꯏꯕꯅꯦ
ꯑꯣ ꯑꯁ ꯂꯥꯏꯔꯤꯛꯁꯨ ꯑꯝꯇ ꯄꯥꯗ꯭ꯔꯦꯗ ꯃꯊꯥꯁꯥꯏ
ꯏꯁ ꯑꯩꯈꯣꯏꯁꯨ ꯄꯥꯗꯦꯗ ꯄꯥꯗ꯭ꯔꯒ ꯑꯗꯨꯝ ꯊꯥꯕꯅꯦ ꯅꯣꯏꯒꯤꯗꯤ ꯈꯔ ꯂꯥꯏꯒꯅꯤ
ꯈꯪꯗꯤꯌꯦ ꯀ ꯑꯈꯣꯏ ꯂꯥꯏꯕ ꯂꯥꯏꯔꯤꯛꯀꯤ ꯑꯝꯇ ꯄꯥꯗꯦ ꯂꯥꯏꯔꯤꯛ ꯁꯨꯡꯄꯥ ꯄꯥꯗꯦ ꯍꯥꯏꯕ ꯑꯩ ꯑꯗꯨꯝ ꯑꯈꯣꯏꯒꯤ ꯎꯝ ꯑꯧ
ꯔꯤꯖꯅꯤ ꯔꯤꯖꯅꯤꯡ ꯌꯥꯎꯕꯅꯦꯕꯀꯣ
ꯑꯥ
ꯈꯪꯗꯦ ꯅꯣꯏꯒꯤꯗꯨꯗꯤ ꯌꯥꯎꯗꯣꯏꯔꯥ ꯌꯥꯎꯔꯣꯏꯗ꯭ꯔꯥ ꯈꯪꯗꯦ
ꯑꯗꯨ ꯎꯝ ꯑꯁ ꯑꯩ ꯑꯗꯨꯗꯨ ꯈꯪꯗꯤꯌꯦ ꯍꯩꯒꯗ꯭ꯔꯥ ꯍꯩꯔꯣꯏꯗ꯭ꯔꯥ ꯃꯥꯔꯛ ꯀꯌꯥꯃꯨꯛꯀ ꯌꯥꯎꯒꯦ
ꯃꯥꯔꯛꯁꯇꯣ ꯀꯩꯅꯣ ꯐꯨꯜ ꯃꯥꯔꯛꯇꯣ ꯁꯤꯛꯁꯇꯤꯔꯥ ꯑꯣꯏꯕ꯭ꯔꯥ ꯑꯩꯁꯨ ꯀꯥꯎꯒ꯭ꯔꯦꯅꯦ
ꯁꯤꯛꯁꯇꯤ ꯂꯥꯏꯛ ꯑꯩꯈꯣꯏ ꯑꯩꯈꯣꯏ
ꯑꯗꯨ ꯎꯝ ꯔꯤꯖꯅꯤꯡꯗ ꯀꯌꯥꯃꯨꯛꯀ ꯑꯣꯏꯔꯛꯀꯦ ꯇꯔꯥꯃꯨꯛ ꯑꯣꯏꯕ꯭ꯔꯥ
ꯎꯝ ꯑꯣꯏꯗꯦꯗ ꯑꯃꯈꯛ ꯑꯃ ꯑꯅꯤꯈꯛꯅ ꯌꯥꯏ
ꯑꯦ ꯑꯗꯨꯗꯤ ꯌꯥꯝꯗꯦꯕꯣ
ꯑꯥ ꯌꯥꯝꯗꯦ ꯍꯣꯏ ꯑꯗꯨ ꯄꯡ ꯄꯡꯁ ꯑꯩꯗꯤꯀꯣ ꯄꯪꯄꯪꯗ ꯗꯨꯝ ꯈꯣꯠꯄꯅꯦ ꯔꯤꯖꯅꯤꯡꯗꯣ ꯋꯥꯟ ꯇꯨ ꯊ꯭ꯔꯤ ꯀꯥꯎꯟ ꯇꯧꯔꯒ ꯇꯦꯟ ꯇꯥꯕꯗꯣ
ꯍꯥꯍꯥꯑꯩ ꯃꯊꯥꯁꯥꯏ
ꯎꯝ
ꯆꯦꯍꯣꯏ ꯃꯊꯪꯅꯤꯀꯣ ꯂꯣꯏꯗꯣꯏꯁꯦ
ꯎꯝ
ꯑꯁ ꯈꯪꯗꯦꯗ ꯑꯩ ꯂꯨꯕ꯭ꯔꯥ ꯌꯥꯝꯅ
ꯑꯩ ꯈꯪꯗꯦꯗ ꯈꯪꯕꯗꯤ ꯌꯥꯎꯋꯦꯕꯀꯣ ꯀꯣꯏꯁꯟꯁꯤꯡꯗꯣ ꯑꯗꯨ ꯑꯣꯏꯔꯁꯨ ꯑꯩꯈꯣꯏ ꯑꯈꯣꯏ ꯀꯣꯂꯦꯖꯀꯤ ꯀꯥ ꯁꯤꯂꯦꯕꯁꯇꯣ ꯃꯥꯟꯅꯗꯕꯅꯤꯅ ꯀꯣ
ꯑꯥ
ꯑꯗꯨꯒꯤ ꯈꯔꯗꯤ ꯀꯣꯏꯁꯟ ꯈꯔꯗꯤ ꯃꯤꯁ ꯑꯥꯎꯠ ꯇꯧꯋꯦ ꯍꯥꯏꯇꯥꯔꯦ ꯑꯗꯨꯒ ꯀꯩꯅꯣꯗꯣ ꯅꯔꯕꯥꯁ ꯆꯠꯄꯒꯤꯔꯀꯣ
ꯑꯥ
ꯑꯟꯁꯔ ꯑꯟꯁꯔꯗꯣ ꯀꯩꯅꯣ ꯑꯩꯅ ꯈꯣꯠꯂꯝꯕꯗꯣ ꯑꯗꯨꯝ ꯑꯩꯅ ꯈꯟꯕꯗꯨꯒ ꯑꯩꯅ ꯑꯃꯨꯛ ꯈꯣꯠꯄꯗꯣ ꯇꯣꯉꯥꯟꯕ ꯑꯗꯨꯒꯤ
ꯑꯥ
ꯈꯪꯗꯦ ꯑꯩꯗꯤ ꯁꯦꯂꯦꯛꯁꯟ ꯐꯪꯉꯣꯏꯗ꯭ꯔꯥ ꯈꯜꯂꯤꯅꯦ ꯑꯗꯨ ꯑꯣꯏ ꯑꯗꯨꯒ ꯐꯪꯉꯦ ꯑꯩ ꯃꯥꯔꯛ ꯐꯪꯕꯗꯨ ꯐꯣꯔꯇꯤ ꯑꯦꯠ ꯈꯛꯇꯅꯦꯗ ꯐꯪꯕꯗꯣ
ꯑꯗꯨ ꯌꯥꯝꯃꯤ ꯀꯩꯅꯣ ꯑꯦ ꯁꯤꯛꯁꯇꯤꯒꯤ ꯑꯣꯏꯔꯗꯤ ꯃꯥꯛ ꯇꯔꯥꯃꯥꯊꯣꯏ ꯇꯔꯥꯅꯤꯊꯣꯏ ꯃꯨꯛ ꯈꯛꯇꯅꯤ ꯀꯩꯅꯣ
ꯑꯁ ꯈꯪꯗ꯭ꯔꯦꯗ ꯁꯤꯛꯁꯇꯤꯔꯥ ꯀꯔꯤꯔꯥ ꯑꯣꯏꯕꯅꯦꯕ ꯀꯣ ꯑꯩꯁꯨ ꯀꯥꯎꯈ꯭ꯔꯦ
ꯑ ꯆꯦꯗꯤ ꯑꯦꯝ ꯌꯨꯗ ꯊꯥꯖꯜꯂꯛꯇꯕ꯭ꯔꯥ
ꯍꯣꯏ ꯁꯤ ꯌꯨ ꯏ ꯇꯤꯒꯤ ꯑꯦꯛꯖꯥꯝꯗꯣ
ꯑꯥ
ꯊꯥꯍꯧꯗꯕ ꯑꯩ ꯑꯗꯨ
ꯑꯁ ꯑꯩ ꯑꯗꯣ ꯁꯤ ꯌꯨ ꯏ ꯇꯤꯗꯣ ꯃꯥꯔꯛ ꯌꯥꯝ ꯅꯦꯝꯃꯦ ꯀꯃꯥꯏ ꯇꯧꯗꯣꯏꯅꯣ ꯈꯪꯗ꯭ꯔꯦ ꯑꯗꯨꯗꯨꯒꯤ ꯍꯥ
ꯌꯥꯝ ꯂꯨꯌꯦ ꯍꯥꯏꯌꯦ
ꯂꯨꯕꯁꯦ ꯌꯥꯝꯅ ꯂꯨꯕꯗꯤ ꯅꯠꯇꯦ ꯑꯗꯨ ꯍꯣꯏ ꯈꯔ ꯑꯗꯨꯝ ꯃꯌꯥꯏ ꯋꯥꯏꯔꯞꯅꯗꯤ ꯑꯗꯨꯝ ꯂꯨꯏ
ꯎꯝ
ꯈꯪꯗꯦꯗ ꯑꯗꯨ ꯆꯍꯤ ꯆꯍꯤꯒꯤ ꯑꯗꯨꯝ ꯗꯥꯎꯅꯗꯤ ꯂꯩꯔꯦꯗ ꯑꯗꯨꯝ ꯌꯥꯝ ꯂꯨꯕ ꯆꯍꯤ ꯑꯗꯨꯝ ꯈꯔ ꯂꯥꯏꯕ ꯆꯍꯤ ꯑꯗꯨꯃꯥꯏꯅ ꯂꯩꯕꯅꯤꯅ ꯑꯁ ꯃꯥꯔꯛꯇꯣ ꯈꯔ ꯌꯥꯝ ꯐꯪꯉꯝꯃꯗꯤ ꯐꯥꯗꯧꯅꯤ ꯍꯧꯖꯤꯛ ꯈꯛꯇ ꯅꯤꯉꯝꯃꯛꯇ꯭ꯔꯦ ꯂꯥꯢꯔꯤꯛ ꯁꯨꯡꯄꯥ ꯄꯥꯗꯕꯤꯗ ꯊꯥꯔꯤꯅꯦꯕ ꯍꯥ ꯅꯣꯛꯅꯤꯡꯉꯦ
ꯑꯁ ꯑꯩꯗꯤ ꯅꯣꯏꯗꯤ ꯊꯥꯍꯧꯕꯅꯤꯅ ꯑꯦꯛꯁꯄꯤꯔꯤꯌꯦꯟꯁ ꯂꯩꯕꯅ ꯐꯩꯌꯦ ꯑꯩꯗꯤ ꯊꯥꯒꯦꯗꯤ ꯈꯜ ꯈꯜꯂꯒ ꯀꯣ
ꯑꯥ
ꯊꯥꯍꯧꯗꯕꯗꯣ ꯅꯨꯡꯉꯥꯏꯇꯦ
ꯑꯩꯁ ꯈꯪꯗꯦ ꯍꯧꯖꯤꯛꯀꯥꯟ ꯑꯉꯥꯡꯉꯩꯗꯤ ꯑꯗꯨꯝ ꯀꯩꯅꯣ ꯆꯍꯤ ꯑꯃꯃꯨꯛ ꯋꯥꯠꯂꯤꯀꯥꯟꯗꯩ ꯑꯗꯨꯝ ꯊꯥꯕꯖꯨ ꯌꯥꯎꯅꯔꯦ ꯗꯥꯎ ꯌꯦꯡꯕꯒꯤ ꯑꯗꯩ ꯃꯊꯪ ꯃꯣꯏꯅ ꯊꯥꯔꯛꯄ ꯄꯀꯥꯟꯗꯗꯤ ꯈꯔ ꯑꯗꯨꯝ ꯈꯪꯉꯅꯤꯗꯅ ꯑꯗꯨꯗꯨꯅ ꯍꯧ ꯖꯤꯛ ꯑꯗꯨꯝ ꯐꯣꯔꯠꯇꯒꯤ ꯑꯗꯨꯝ ꯊꯥꯕꯗꯤ ꯌꯥꯎꯅꯔꯦ
ꯑꯗꯣ ꯀꯣꯏꯁꯟꯁꯦ ꯀꯩꯅꯣ ꯖꯤꯀꯦ ꯒꯨꯝꯕ ꯗꯨ ꯌꯥꯎꯕ꯭ꯔꯣ
ꯎꯝ ꯌꯥꯎꯗꯦ ꯑꯩꯈꯣꯏꯒꯤ ꯂꯧꯔꯤꯕ ꯀꯩꯅꯣꯗꯨꯗ ꯈꯛꯇꯪ ꯑꯣꯏꯌꯦ ꯑꯗꯨꯗ ꯑꯁ ꯀꯥꯏꯗꯒꯤ ꯑꯗꯨꯝ ꯄꯥꯔꯖꯨ ꯂꯣꯏꯕ ꯅꯥꯏꯗꯕꯗꯣ ꯑꯗꯨꯃꯥꯏ ꯑꯗꯨꯝ ꯇꯧꯕꯒꯤ ꯍꯧꯔꯛꯄꯗꯩꯅ ꯍꯧꯖꯤꯛ ꯍꯧꯖꯤꯛ ꯐꯥꯎꯒꯤꯗꯤꯗꯅ ꯑꯗꯨꯝ ꯇꯧꯗꯣꯏꯁꯦ ꯍꯥꯏꯗꯤ ꯍꯤꯁꯇ꯭ꯔꯤꯁꯨ ꯃꯌꯥꯝꯃ ꯂꯩꯔꯛꯄꯅꯤꯅꯀꯣ ꯑꯗꯨ ꯃꯌꯥꯝꯗꯣ ꯄꯥꯕꯗ ꯂꯣꯏꯔꯦ ꯃꯇꯝ ꯑꯁ ꯈꯪꯗꯦ ꯑꯗꯨꯝ ꯄꯥꯔ ꯄꯥꯔꯒ ꯑꯗꯨꯝ ꯌꯥꯝꯈꯠꯂꯛꯄꯗꯣ ꯄꯥꯗ꯭ꯔꯗꯤ ꯀꯩꯝ ꯈꯪꯗꯦꯕ ꯂꯥꯏꯔꯤꯛꯁꯦꯀꯣ ꯄꯥꯔꯗꯤ ꯑꯗꯨꯝ ꯃꯊꯪ ꯃꯊꯪ ꯈꯪꯗꯦꯗ ꯂꯥꯏꯔꯤꯛꯁꯦ ꯂꯣꯏꯕ ꯅꯥꯏꯗꯦ
ꯍꯛ ꯁꯤ ꯑꯩ ꯇꯜꯂꯛꯑꯦꯕ ꯑꯁ ꯀꯃꯥꯏꯅ ꯑꯦꯝ ꯑꯦ ꯇꯧꯔꯒ ꯂꯥꯏꯔꯤꯛꯁꯨ ꯄꯥ ꯄꯥꯕꯁꯨ ꯇꯟꯗꯣꯏꯅꯤꯅ ꯑꯗꯨꯝ ꯈꯪꯗꯦꯗ
ꯑꯁ ꯑꯦꯝ ꯑꯦ ꯍꯦꯛ ꯇꯝꯃꯕ ꯂꯥꯏꯔꯤꯛꯇꯣ ꯇꯦꯛꯁꯇꯣ ꯂꯧꯗ꯭ꯔꯗꯤ ꯌꯥꯗꯦꯕ ꯑꯗꯨꯒꯤ ꯑꯁ ꯂꯩꯔꯤꯛ ꯈꯨꯌꯥꯝꯁꯤꯗꯤ ꯍꯧ ꯍꯧꯖꯤꯛꯁꯦ ꯁꯦꯀꯦꯟ ꯁꯤꯃꯤꯁꯇꯔ ꯀꯥꯗ ꯉꯥꯏꯔꯤꯕ ꯑꯗꯨꯒ ꯊꯥꯗ ꯉꯥꯏꯔꯦ ꯍꯥꯏꯕ ꯑꯗꯨꯒ ꯂꯥꯏꯔꯤꯛꯇꯤ ꯑꯁ ꯂꯣꯏꯔꯦꯍꯦ ꯕꯣꯔꯥ ꯑꯅꯤ
ꯇꯦꯛꯁꯕꯨꯛ ꯌꯥꯎꯕꯅꯤꯅ
ꯑꯗꯨ ꯑꯩꯗꯤ ꯂꯥꯏꯔꯤꯛ ꯇꯨ ꯁꯦꯃꯤꯁꯇꯔꯒꯤꯗꯁꯨ ꯂꯩꯗꯤ ꯂꯩꯔꯛꯑꯦ ꯑꯗꯨꯒ ꯄꯥꯕꯗꯥ ꯅꯪꯍꯧꯗꯕꯤꯗ ꯑꯗꯨꯝ ꯂꯣꯏꯈꯤꯕ
ꯇꯦꯛꯁꯇꯣ ꯄꯥꯗ꯭ꯔꯗꯤ ꯑꯦꯛꯖꯥꯝ ꯊꯥꯕꯗ ꯅꯨꯡꯉꯥꯏꯇꯦꯕ
ꯍꯣꯏ ꯎꯝ
ꯄꯥꯔꯦ ꯅꯦ ꯑꯩꯈꯣꯏꯁꯨ ꯅꯣꯚꯦꯜꯁꯒꯨꯝꯕꯗꯣ
ꯎꯝ ꯑꯗꯣ ꯆꯦ ꯍꯣꯏꯒꯤꯗꯤ ꯃꯊꯪꯒꯤ ꯁꯦꯃꯤꯁꯇꯔꯒꯤ ꯁꯦꯁꯟꯗꯤ ꯀꯔꯝ ꯀꯥꯟ ꯍꯧꯗꯣꯏꯅꯣ
ꯑꯩꯈꯣꯏꯒꯤꯁꯦ ꯀꯨꯏꯗꯧ ꯃꯥꯜꯂꯦ ꯍꯥꯏꯗꯤ ꯅꯣꯏꯒꯤ ꯀꯩꯅꯣꯁꯤ ꯑꯦꯝ ꯑꯦ ꯐꯥꯔꯁ ꯁꯦꯝ ꯀꯥꯅꯤꯡꯉꯥꯏ ꯃꯤꯁꯤꯡꯕꯨ ꯑꯃꯨꯛ ꯑꯦꯟꯇ꯭ꯔꯥꯟꯁ ꯄꯤꯕ ꯑꯗꯨꯒ ꯀꯔꯤ ꯀꯔꯤ ꯑꯦꯠꯃꯤꯁꯟꯒꯤꯗꯣ ꯃꯨꯛ ꯇꯧꯅꯤꯗꯅ ꯑꯗꯨꯒꯤ
ꯎꯝ ꯗꯨꯗꯤ
ꯀꯨꯏꯗꯧ ꯃꯥꯜꯂꯦ ꯑꯩꯈꯣꯏꯒꯤꯁꯦ ꯎꯝ ꯊꯥ ꯑꯃꯃꯨꯛ ꯑꯅꯤ ꯑꯅꯤ ꯑꯣꯏꯗꯧ ꯑꯣꯏꯔꯝꯒꯅꯤ ꯍꯥꯏꯗꯤ ꯑꯩꯈꯣꯏ ꯍꯥꯥ ꯍꯧꯖꯤꯛ ꯑꯩꯛꯁꯦ ꯊꯥꯔꯠꯁꯦ ꯀꯩꯅꯣ ꯐꯣꯔꯠ ꯐꯣꯔꯠ ꯗꯤꯒ꯭ꯔꯤꯁꯤꯡꯅ ꯄꯥꯃꯤꯟꯅꯗꯣꯏꯅꯦꯕ ꯗꯨꯒꯤ
ꯑꯥ
ꯃꯇꯝ ꯈꯔꯗꯤ ꯆꯪꯗꯧ ꯃꯥꯜꯂꯦ
ꯆꯦ ꯀꯩꯅꯣ ꯊꯥꯒꯗ꯭ꯔꯣ ꯑꯥ ꯁꯤꯒꯤ ꯍꯧꯖꯤꯛ ꯑꯥ ꯐꯥꯔꯁ ꯏꯌꯥꯔ ꯂꯣꯏꯔꯦꯗꯅ ꯀꯣ ꯑꯗꯨ ꯑꯣꯏꯔꯗꯤ ꯅꯦꯠ ꯊꯥꯕ ꯌꯥꯔꯝꯃꯅꯤꯌꯦ ꯊꯥꯒꯗꯔꯣ
ꯍꯣꯏ ꯑꯗꯨ ꯖꯨꯟ ꯖꯨꯟꯗꯔꯥ ꯀꯩꯅꯣꯗ ꯊꯥꯒꯦ ꯇꯧꯕꯅꯦꯕꯀꯣ ꯑꯗꯣ ꯑꯦꯛꯖꯥꯝꯅ ꯐꯔꯛ ꯇꯥꯁ ꯇꯥꯒꯗ꯭ꯔꯥ ꯈꯜꯂꯒ ꯑꯩꯗꯣ ꯑꯦꯄ꯭ꯂꯤꯀꯦꯁꯟ ꯑꯥ ꯀꯩꯅꯣ ꯔꯦꯖꯤꯁꯇ꯭ꯔꯦꯁꯟꯗꯤ ꯇꯧꯈ꯭ꯔꯕꯅꯦꯕꯀꯣ ꯇꯨꯒ ꯇꯧꯗ꯭ꯔꯦ ꯗꯤꯁꯦꯝꯕꯔꯗ ꯑꯣꯏꯅ ꯇꯧꯔꯒꯦꯅꯀꯣ
ꯑꯥ ꯗꯤꯁꯦꯝꯕꯔ ꯑꯅꯤꯔꯛ ꯇꯧꯕ꯭ꯔꯥ
ꯍꯣꯏ ꯑꯅꯤꯔꯛꯅꯦ
ꯑꯣ ꯑꯣ
ꯗꯤꯁꯦꯝꯕꯔꯗ ꯇꯧꯔꯒꯦꯅ ꯈꯜꯂꯤ
ꯗꯨꯗꯤ ꯍꯧꯖꯤꯛꯀꯤ ꯑꯥ ꯖꯨꯟꯒꯤꯗꯣ ꯑꯗꯨꯁꯨ ꯑꯗꯩ ꯗꯤꯁꯦꯝꯕꯔꯗꯨꯁꯨ ꯊꯥꯖꯤꯟꯕ ꯌꯥꯕ꯭ꯔꯥ ꯑꯗꯨ ꯅꯠꯇ꯭ꯔꯒꯅ ꯑꯃꯈꯛ ꯅꯥꯎꯃꯩꯟ ꯊꯥꯗꯣꯏꯔꯥ
ꯌꯥꯏꯌꯦ ꯅꯪ ꯖꯨꯟꯗꯁꯨ ꯊꯥꯕ ꯌꯥꯏꯕ ꯍꯣꯏ ꯖꯨꯟꯗꯁꯨ ꯊꯥꯕ ꯌꯥꯕ ꯑꯗꯨꯒ ꯗꯤꯁꯦꯝꯕꯔꯗꯁꯨ ꯑꯃꯨꯛ ꯊꯥꯕ ꯌꯥꯏ ꯅꯪꯗꯣ
ꯑꯣ ꯑꯗꯨꯝ ꯀꯌꯥꯝ ꯄꯥꯔꯒꯦ
ꯄꯥꯗꯦꯗ ꯂꯩꯔꯤꯛ ꯐꯥꯎ ꯂꯩꯗ꯭ꯔꯤꯌꯦ ꯀꯩꯅꯣ
ꯑꯣ ꯃꯣꯏꯒꯤꯁꯨ ꯑꯗꯨꯝ ꯑꯦꯝ ꯁꯤ ꯀ꯭ꯌꯨ ꯅꯠꯇ꯭ꯔꯥ
ꯍꯣꯏ
ꯎꯝ ꯆꯦ ꯍꯥꯟꯅ ꯊꯥꯔꯣ ꯑꯗꯨꯒ ꯑꯃꯨꯛ ꯍꯪꯒꯦ ꯑꯩ
ꯍꯣꯏꯅꯦ ꯌꯦꯡꯕ ꯇꯥꯔꯦ
ꯀꯩ ꯏꯟꯖꯥꯡ ꯆꯥꯔꯒꯦ
ꯑꯩꯈꯣꯏꯗꯣ ꯉꯁꯤ ꯆꯝꯊꯣꯡ ꯆꯥꯌꯦ ꯗꯨꯒ ꯕꯣꯔꯥ ꯉꯧꯕꯗꯣ
ꯑꯥ
ꯑꯗꯨ ꯆꯥꯌꯦ ꯅꯪꯗꯤ
ꯑꯩꯈꯣꯏꯒꯤ ꯃꯣꯔꯣꯛ ꯑꯇꯦꯛꯄꯒ ꯎꯝ ꯃꯌꯥꯟ ꯇꯨꯌꯥꯟ ꯑꯗꯨꯝ ꯊꯣꯡꯉꯦ ꯁꯦꯕꯣꯠ ꯁꯦꯕꯣꯠ ꯌꯥꯎꯕꯔ ꯌꯥꯎꯗꯕꯔ ꯀꯥꯎꯒ꯭ꯔꯦ ꯃꯔꯣꯛ ꯊꯣꯡꯉꯦ
ꯑꯣ
ꯆꯦꯍꯣꯏ ꯌꯨꯝꯗ ꯆꯠꯂꯣꯏꯗ꯭ꯔꯣ
ꯑꯁ ꯆꯠꯇꯧ ꯃꯥꯟꯗ꯭ꯔꯦꯗ ꯑꯩ ꯑꯗꯨꯝ ꯑꯁꯤꯗ ꯂꯩꯗꯧ ꯃꯥꯜꯂꯦ ꯌꯨꯝ ꯆꯠꯅꯤꯡꯉꯥꯏꯗꯣ ꯂꯝꯕꯤꯗꯣ ꯈꯔ ꯐꯔꯛ ꯇꯥꯏꯌꯦꯕ
ꯍꯣꯏ
ꯄꯨꯡ ꯀꯌꯥꯗꯅꯣ ꯅꯪ ꯕꯣꯜ ꯌꯦꯡꯗꯣꯏꯁꯦ
ꯉꯁꯤ ꯕꯣꯔꯣ ꯃꯈꯥꯏꯗ ꯂꯩ ꯍꯥꯏꯌꯦ